ꯍꯜꯂꯣ ꯍꯣꯏ ꯇꯥꯏꯌꯦ ꯇꯥꯏꯌꯦ ꯭ꯔꯣꯗꯤ ꯀꯗꯧꯔꯤꯅꯣ ꯭ꯔꯣꯗꯤ ꯍꯣꯏ ꯇꯥꯏ ꯇꯥ ꯇꯠꯄꯣ
ꯀꯩꯗꯧꯔꯤꯅꯣ
ꯑꯗꯨꯝ ꯐꯝꯂꯒ ꯂꯩꯌꯦ ꯊꯕꯛ ꯃꯐꯝꯗ ꯊꯕꯛ ꯃꯐꯝꯗ ꯐꯝꯂꯒ ꯂꯩꯕ ꯍꯣꯏ
ꯆꯞ ꯆꯥꯨꯔꯕꯣ
ꯆꯥꯗ꯭ꯔꯦ
ꯎꯝ
ꯆꯥꯗ꯭ꯔꯕ
ꯆꯥꯛ ꯆꯥꯎꯔꯕꯣꯕ
ꯆꯥꯗꯔꯦ ꯆꯥꯗꯦ ꯅꯪꯗꯤ ꯅꯪꯗꯤ ꯆꯥꯔꯕ꯭ꯔꯣ ꯚꯣ ꯍꯜꯂꯣ ꯄ꯭ꯔꯣ ꯍꯂꯣ ꯑꯣ
ꯇꯥꯔꯤꯕ꯭ꯔꯣ ꯍꯜꯂꯣ ꯍꯂꯣ ꯇꯥꯔꯕꯣ ꯍꯜꯂꯣ